ꯑꯩ ꯁ꯭ꯋꯥꯏꯗ ꯃꯇꯝ ꯂꯦꯜꯂꯤ ꯀꯥꯗ ꯃꯇꯝ ꯂꯦꯜ ꯅꯪ
ꯑꯩ ꯉꯥꯏꯔꯝꯃꯤꯔꯕ ꯅꯣꯏ ꯆꯥꯛ ꯂꯥꯝꯕꯒꯤ
ꯉꯥꯏꯕꯥ ꯀꯨꯏꯔꯦ ꯉꯁꯥꯏꯗꯒꯤ ꯉꯥꯏꯔꯤꯅꯤ
ꯉꯁꯤꯗꯤ ꯅꯣꯏ ꯆꯥꯛ ꯈꯔ ꯍꯦꯟꯅ ꯂꯥꯝꯕ꯭ꯔꯣ ꯅꯠꯇ꯭ꯔꯒ ꯀꯩꯅꯣ ꯑꯩ ꯑꯆꯥꯄꯣꯠꯇꯤ ꯄꯨꯔꯛꯄꯅꯦ ꯑꯩ ꯑꯉꯥꯡꯅ ꯑꯆꯥꯄꯣꯠ ꯈꯔ ꯄꯤꯔꯛꯇꯅ
ꯎꯝ ꯅꯪ ꯀꯩ ꯀꯩ ꯗꯤ ꯆꯥꯔꯛꯀꯦ ꯑꯥꯗ
ꯑꯥꯗ ꯀꯩꯅꯣ ꯆꯥꯔꯛꯑꯦ ꯑ ꯀꯤꯍꯣꯝ ꯆꯥꯔꯛꯑꯦ
ꯎꯝ
ꯑꯗꯩꯗꯤ ꯈꯔꯒ ꯄꯨꯊꯣꯔꯛꯑꯦ ꯃꯃꯤꯡ ꯈꯪꯗꯦ ꯑꯅꯧꯕꯅꯦ ꯌꯥꯏꯁ ꯑꯃ ꯂꯩꯕꯗꯣ ꯗꯒꯤ ꯂꯩꯔꯛ
ꯑꯣ ꯑꯥ ꯑꯗꯨꯗꯤ ꯅꯪ ꯈꯔꯗꯤ ꯆꯥꯔꯛꯑꯦꯅꯦ ꯑꯗꯣ ꯍꯩ ꯆꯥꯁꯟꯕꯩ ꯅꯪ ꯆꯥꯛꯇꯤ ꯈꯔ ꯂꯥꯃꯝꯗꯧ ꯃꯥꯜꯂꯦ
ꯎꯝ ꯂꯥꯝꯕꯨꯗꯤ ꯂꯥꯝꯗꯦ ꯀꯩꯒꯤꯅꯣ ꯍꯥꯏꯔꯒ ꯑꯆꯥꯄꯣꯠꯇꯣ ꯃꯌꯥꯝꯁꯨ ꯆꯥꯔꯛꯄꯅꯤꯅ ꯑꯗꯣ ꯍꯌꯦꯡꯗꯤ ꯑꯩ ꯑꯉꯥꯡ ꯇꯨꯏꯁꯟ ꯁꯨꯇꯤ ꯊꯥꯔꯦ ꯌꯥꯝ ꯅꯨꯡꯉꯥꯏꯔꯦ
ꯀꯩꯒꯤ ꯍꯌꯦꯡ ꯀꯩ ꯂꯩꯒꯦ
ꯃꯣꯏꯅꯦ ꯁꯨꯃꯥꯏꯅ ꯇꯧꯋꯦ ꯃꯣꯏ ꯏꯃꯨꯡꯗꯣ ꯑꯩꯅ ꯍꯥꯏꯗꯅ ꯄꯩꯁꯥ ꯌꯥꯝ ꯄꯥꯏꯌꯦꯅ ꯑꯗꯨꯗ ꯑꯥ ꯍꯥꯏꯗꯤ ꯃꯣꯏ ꯂꯝꯗꯨꯒꯤ ꯑꯥ ꯍꯥꯏꯗꯤ ꯍꯟꯗꯛ ꯑꯉꯥꯡꯒꯩ ꯇꯦꯟ ꯑꯦꯛꯖꯥꯝ ꯊꯥꯕ ꯑꯗꯩꯗꯤ ꯌꯨ꯬ꯄꯤ꯬ꯑꯦꯁ꯬ꯁꯤ ꯊꯥꯕ ꯃꯌꯥꯝꯗꯣ ꯑꯗꯨꯝ ꯍꯥꯏꯗꯤ ꯑꯗꯨ ꯃꯣꯏ ꯂꯝꯗꯨꯒꯤꯗ ꯃꯣꯏ ꯏꯃꯨꯡꯅ ꯄ꯭ꯔꯥꯏꯖ ꯄꯤꯅꯤꯌꯦ ꯍꯌꯦꯡꯗꯣ
ꯑꯁ ꯑꯗꯨꯗꯤ ꯃꯣꯏꯁꯦ ꯎꯝ ꯄꯩꯁꯥꯗꯤ ꯊꯤꯅ ꯄꯥꯏ ꯈꯔ ꯄꯥꯏꯕ ꯅꯠꯇꯦ ꯑꯗꯤ ꯃꯌꯥꯝ ꯄ꯭ꯔꯥꯏꯖ ꯄꯤꯔꯛꯄꯁꯦ ꯌꯦꯡꯉꯣ ꯎꯝ
ꯃꯥꯅꯦ ꯑꯗꯣ ꯃꯣꯏ ꯏꯃꯨꯡꯒꯤ ꯆꯥꯛ ꯊꯣꯡꯕ ꯅꯨꯄꯤꯗꯨꯒ ꯑꯩꯒꯅ ꯄꯩꯁꯥꯁꯦ ꯄꯥꯏꯃꯟꯗꯅ ꯄꯩꯁꯥ ꯍꯨꯟꯗꯣꯛꯏꯕ ꯑꯩꯈꯣꯏꯗ ꯑꯗꯨꯝ ꯄꯤꯔꯛꯑꯒꯦ ꯍꯥꯏꯗꯦꯅ
ꯍꯣꯏ ꯃꯥꯅꯦ ꯑꯩꯈꯣꯏꯗꯁꯨ ꯈꯔ ꯈꯤꯇꯪ ꯈꯥꯏꯗꯣꯛꯑꯗꯤ ꯃꯣꯏꯗꯤ ꯍꯨꯟ ꯀꯔꯥꯏꯗ ꯀꯔꯤ ꯊꯥꯗꯣꯛꯁꯤꯒꯦ ꯌꯦꯡꯉꯤꯅꯦ ꯃꯣꯏ ꯄꯩꯁꯥꯁꯦ ꯀꯥꯏꯗ ꯀꯔꯤ ꯆꯠꯍꯟꯁꯤꯒꯦꯅ
ꯃꯥꯅꯦ ꯄꯥꯏꯔꯝꯅꯤꯅ ꯈꯔ ꯃꯌꯥꯝꯒꯤ ꯑꯋꯥ ꯑꯅꯥꯁꯨ ꯈꯔ ꯃꯇꯦꯡ ꯄꯥꯡꯅꯤꯡꯕ ꯑꯗꯨꯅꯤ ꯃꯣꯏ ꯇꯧꯏꯁꯦ ꯁꯥꯇ꯭ꯔꯥꯒꯤ ꯃꯇꯦꯡ ꯄꯥꯡꯉꯤꯕ
ꯃꯥꯅꯦ ꯍꯣꯏ ꯍꯥꯏꯗꯤ ꯑꯗꯨꯃꯥꯏꯅ ꯑꯗꯨꯃꯥꯏꯅ ꯃꯅꯥꯒ ꯌꯦꯟꯊꯣꯛꯈ꯭ꯔꯗꯤ ꯃꯤꯅꯁꯨ ꯈꯔ ꯃꯣꯏꯁꯦ ꯃꯁꯛ ꯈꯪꯍꯧꯏꯗꯅ ꯃꯣꯏꯅ ꯌꯦꯟꯒꯤꯕꯅꯤ ꯀꯥꯏꯅꯒ
ꯃꯥꯅꯦ ꯃꯣꯏ ꯏꯃꯨꯡꯗꯣ ꯀꯩꯅꯣꯁꯨ ꯂꯩ ꯃꯥꯅꯦ ꯑꯥꯏ ꯑꯦꯁ ꯑꯝꯁꯨ ꯂꯩ ꯃꯥꯜꯂꯦ ꯑꯗꯨꯅꯅꯦꯕ
ꯍꯣꯏ ꯑꯗꯩ ꯃꯤꯅ ꯃꯁꯛ ꯈꯪꯕꯁꯨ ꯍꯦꯟꯒꯠꯂꯅꯤ ꯑꯗꯨꯃꯥꯏꯅ ꯈꯔ ꯄꯤꯔꯗꯤ
ꯑꯣ ꯑꯗꯩꯗꯤ ꯀꯩꯅꯣꯁꯨ ꯇꯧꯋꯦ ꯑꯩꯅ ꯑꯉꯥꯡ ꯍꯥꯏꯗꯤ ꯑꯆꯥꯄꯣꯠꯀ ꯄꯨꯔꯛꯏꯗꯅ ꯃꯌꯥꯝ
ꯎꯝ ꯎꯝ
ꯑꯗꯨꯗ ꯍꯥꯏꯗꯤ ꯑꯆꯥꯄꯣꯠꯁꯦ ꯃꯣꯏ ꯃꯌꯨꯝꯁꯦ ꯄꯛꯂꯩꯗ ꯂꯩꯁꯜꯂꯦꯕ ꯑꯉꯥꯡꯒꯩꯗꯨꯗꯤ ꯀꯌꯥ ꯆꯥꯗꯦ ꯑꯩꯅ ꯆꯥꯅꯕ ꯂꯩꯕꯤꯔꯤꯅꯦꯅ ꯄꯪꯂꯩꯗ ꯂꯩ ꯑꯩ ꯒ꯭ꯌꯥꯟꯒ ꯉꯥꯎꯏ
ꯍꯣꯏ ꯑꯗꯨꯝ ꯄꯣꯔꯛꯎꯁꯦ ꯌꯥꯏꯔꯦ ꯃꯣꯏ ꯂꯩꯔꯤꯉꯩ ꯌꯥꯏ ꯀꯩꯝ ꯀꯥꯏꯗꯦ
ꯑꯗꯨꯝ ꯊꯤꯟꯖꯔꯛ ꯑꯩꯉꯣꯟꯗ ꯃꯥꯏꯅ ꯄꯤꯁꯜꯂꯛꯑꯖꯅꯤ
ꯍꯣꯏ ꯀꯩ ꯏꯁ ꯑꯩꯈꯣꯏꯒꯤꯗꯤ ꯂꯧ ꯂꯧꯁꯤꯜꯂꯤꯉꯩ ꯌꯥꯏ ꯀꯩꯝ ꯀꯥꯏꯗꯦ ꯀꯩ ꯀꯩꯅꯣ
ꯍꯌꯦꯡꯗꯨꯒ ꯁꯨꯇꯤ ꯊꯥꯔꯕꯅꯤꯅ ꯑꯩ ꯀꯣꯏꯕ ꯆꯠꯀꯦꯅ ꯈꯜꯂꯤ ꯅꯨꯡꯊꯤꯗꯤꯟꯗ
ꯎꯝ ꯍꯣꯏ ꯅꯪ ꯋꯥꯔꯝꯃꯅꯤ ꯀꯣꯏꯕꯕꯨ ꯆꯠꯀꯗ꯭ꯔꯥ ꯑꯉꯥꯡ ꯂꯥꯏꯔꯤꯛꯄꯨ ꯇꯥꯛꯀꯗ꯭ꯔꯥ ꯀꯦꯕꯨ ꯀꯦꯒꯗ꯭ꯔꯥ ꯐꯤꯔꯣꯟꯕꯨ ꯂꯩꯒꯗ꯭ꯔꯥ
ꯑꯩ ꯑꯩ ꯑꯁꯤ ꯀꯥꯈꯠꯂꯛꯄꯗ ꯉꯁꯤꯗꯤ ꯅꯣꯏꯅꯁꯨ ꯐꯖꯩ ꯍꯥꯏꯗꯅ ꯉꯁꯥꯏ ꯆꯠꯈꯤꯕꯗ
ꯑꯥ ꯑꯥ ꯐꯖꯩ
ꯑꯗꯣ ꯃꯈꯥꯗ ꯍꯥꯏꯗꯤ ꯑꯩꯈꯣꯏꯒꯤ ꯁꯦꯀ꯭ꯌꯨꯔꯤꯇꯤ ꯂꯩꯕ ꯅꯤꯅꯦꯗꯨꯅ ꯉꯁꯤꯗꯤ ꯃꯁꯛꯀ ꯈꯪꯗ꯭ꯔꯦꯀꯣꯒ ꯇꯧꯔꯛꯑꯦ ꯑꯩꯉꯣꯟꯗ
ꯏꯁ ꯑꯦ ꯍꯥꯏꯁꯤꯅꯗꯤ ꯍꯟꯗꯛꯇꯤ ꯍꯟꯗꯛꯇꯤ ꯈꯔ ꯇꯧꯔꯦꯍꯦ ꯅꯪ ꯑꯗꯨꯏꯗꯤ
ꯑꯥ ꯑꯗꯣ ꯁꯤꯗ ꯍꯟꯗꯛ ꯅꯧꯅ ꯀꯩꯅꯣꯝ ꯍꯥꯡꯕꯗꯣ ꯄꯥꯔꯂꯔ ꯁꯝ ꯀꯛꯐꯝ ꯑꯃ ꯍꯥꯡꯕꯗꯣ
ꯑꯥ ꯑꯥ
ꯑꯗꯨꯗ ꯀꯦꯕꯅ ꯈꯔ ꯍꯣꯡꯉꯤꯗꯅ ꯑꯩ ꯑꯗꯨꯗ ꯇꯧꯔꯁꯤꯔꯥꯁꯨ ꯈꯜꯂꯤꯌꯦ ꯃꯊꯪ ꯊꯥꯒꯤꯁꯦ
ꯇꯧꯔꯣ ꯍꯥꯏꯗꯤ ꯑꯍꯣꯡꯕ ꯊꯤꯗꯧꯅꯦ ꯀꯩꯁꯨ ꯑꯇꯥꯡꯕꯗꯅ ꯍꯦꯟꯅ ꯐꯖꯅꯦꯕ ꯂꯩꯇꯦ ꯑꯍꯣꯡꯕꯗ
ꯃꯥꯥꯟꯅꯦ ꯍꯧꯖꯤꯛ ꯅꯍꯥꯟ ꯑꯇꯥꯡꯕꯗ ꯇꯧꯔꯨꯕꯗ ꯍꯧꯖꯤꯛ ꯐꯨꯟꯖꯜꯂꯛꯑꯦꯕ ꯂꯧꯊꯣꯛꯈꯤꯕ ꯃꯌꯥꯝꯗꯣ ꯑꯃꯨꯛ꯫ ꯐꯨꯟ ꯀꯠꯂꯛꯑꯦ ꯑꯗꯨꯗꯤ ꯑꯩ ꯏ ꯀꯥꯔꯛꯑꯦꯕ꯫
ꯑꯗꯨ ꯄꯩꯁꯥꯗꯣ ꯌꯦꯡꯎꯅꯦ ꯍꯥꯏꯗꯤ ꯄꯥꯝꯃꯨꯔꯛꯑꯦ ꯑꯗꯨꯃꯥꯏꯅ ꯇꯧꯔꯗꯤ꯫
ꯃꯥꯅꯦ ꯑꯗꯨꯅ ꯌꯥꯔꯦ ꯂꯩꯕꯗꯣ ꯑꯗꯨꯝ ꯑꯩ ꯇꯧꯔꯅꯤ ꯌꯥꯔꯦ ꯑꯔꯩꯕꯁꯤꯗ ꯑꯗꯨꯝ꫰꫰
ꯃꯥꯅꯦ ꯍꯥꯏꯗꯤ ꯍꯣꯏꯗ ꯁꯛꯇꯣ ꯌꯥꯝ ꯊꯤꯕ ꯅꯠꯇꯦ ꯈꯔ ꯁꯦꯝꯕꯗ ꯊꯣꯛꯑꯗꯧꯄꯣꯠꯅꯦ ꯑꯗꯨꯅ ꯄꯩꯁꯥ ꯌꯥꯝꯗꯕ ꯊꯤꯗꯣꯏꯁꯦ꯫
ꯑꯍꯣꯏ ꯗ꯭ꯔꯦꯁ ꯑꯗꯩꯗꯤ ꯗ꯭ꯔꯦꯁꯁꯦ ꯈꯔ ꯐꯖꯅ ꯁꯦꯠꯄ ꯍꯩꯔꯗꯤꯀꯣ ꯑꯗꯨꯝ ꯃꯑꯣꯡ ꯇꯥꯕꯅꯤꯗ ꯎꯕ ꯗ ꯃꯤꯅ ꯑꯗꯨꯅꯦ ꯑꯩꯅ ꯉꯁꯤ ꯇꯧꯔꯤꯁꯦ ꯃꯣꯏꯅ ꯁꯛ ꯈꯪꯗ꯭ꯔꯦ ꯍꯥꯏꯔꯩꯁꯦ꯫
ꯃꯥꯅꯦ ꯍꯥꯏꯗꯤ ꯍꯥꯏꯗꯤ ꯅꯪꯒꯤ ꯏꯁ ꯊꯦꯠꯂꯤ ꯆꯥꯔꯤꯕ ꯃꯑꯣꯡꯗꯨꯅꯁꯨ ꯅꯪꯗꯣ꯫ ꯅꯩꯍꯟꯗꯣꯏꯅꯦꯕ꯫
ꯑꯗꯣ ꯅꯪ ꯄꯩꯈꯥꯏ ꯂꯥꯏꯛ ꯀ ꯌꯥꯝ ꯄꯥꯔꯒꯦ ꯅꯪ ꯏꯝꯄꯣꯔꯇꯦꯟꯒ ꯈꯪꯉꯒ ꯑꯩꯉꯣꯟꯗ ꯍꯥꯏꯗꯣꯛꯇ꯭ꯔꯤꯕ꯫
ꯑꯣ ꯈꯪꯕ ꯈꯪꯉꯕꯨꯗꯤ ꯍꯥꯏꯗꯣꯛꯄꯤꯔꯛꯀꯅꯤ ꯑꯣꯖꯥꯅꯤꯅ ꯀꯔꯤꯝꯇꯁꯨ ꯍꯥꯏꯔꯛꯇꯦ ꯍꯟꯗꯛ ꯃꯇꯥꯡꯁꯤꯗꯤ ꯀꯃꯥꯏꯅ ꯇꯧꯗꯣꯏꯅꯣ꯫ ꯈꯪꯗꯦ ꯂꯥꯏꯔꯤꯛꯁꯨ ꯄꯥꯗꯧꯅ ꯄꯩ ꯂꯩꯔꯦ꯫
ꯅꯪꯗꯤ ꯌꯦꯡꯉꯣ ꯁꯪꯒꯁꯨ ꯃꯌꯥꯝ ꯆꯥꯎꯔꯤꯅꯦ ꯅꯃꯥꯟꯅꯕꯤ ꯀꯩꯀꯥꯗꯣ ꯍꯪꯉꯒ ꯑꯩꯉꯣꯟꯗ ꯈꯔ ꯍꯥꯏꯔꯛꯄ ꯌꯥꯕꯗꯣ꯫ ꯅꯪ ꯑꯩꯒ ꯐꯝꯃꯤꯟꯅꯗꯣꯏꯅꯤꯀꯣ ꯅꯪ ꯑꯩꯒ ꯐꯝꯃꯤꯟꯅꯗꯣꯔꯤꯕꯅꯤ ꯃꯔꯨ ꯑꯣꯏꯅ꯫
ꯏꯃꯥꯟꯅꯕꯤ ꯃꯌꯥꯝꯗꯨꯁꯨ ꯑꯩꯉꯣꯟꯗ ꯍꯪꯅꯤꯅ ꯂꯩꯔꯤꯕꯅꯦꯕ ꯑꯗꯨ ꯀꯔꯤꯅꯣꯕ ꯑꯩꯅ ꯃꯣꯏꯗꯩ ꯍꯪꯗꯣꯏꯁꯦ꯫
ꯅꯪꯅ ꯏꯔꯛꯄꯗꯣ ꯑꯦꯛꯖꯥꯝꯗꯅꯦꯀꯣ ꯑꯩ ꯂꯣꯏ ꯈꯪꯏ ꯅꯪ ꯑꯩꯉꯣꯟꯗꯒ ꯍꯥꯏꯗꯣꯛꯇꯗꯅꯒ ꯇꯧꯒꯅꯣ꯫
ꯍꯣꯏ ꯅꯍꯥꯟꯃꯨꯛ ꯅꯪꯅ ꯑꯩꯉꯣꯟꯗ ꯍꯣꯏ ꯑꯩꯅ ꯅꯪꯉꯣꯟꯗ ꯐꯥꯛꯇꯣꯛꯄꯗ ꯅꯪ ꯅꯣꯛꯑ ꯂꯩꯕꯗꯣ꯫
ꯑꯧ ꯍꯥꯏꯗꯤ ꯑꯩꯅ ꯈꯪꯗ꯭ꯔꯒ ꯅꯪꯅꯁꯨ ꯅꯪꯁꯨ ꯈꯪꯗꯕꯤꯗ ꯏꯕꯗ ꯃꯥꯜꯂꯛꯄꯗꯣ꯫ ꯀꯩꯅꯣꯒꯤꯗꯣ ꯅꯠꯇ꯭ꯔꯣ ꯑꯩꯈꯣꯏꯒꯤ ꯑꯃ ꯍꯥꯏꯗꯤ ꯇꯣꯉꯥꯟꯅ ꯂꯧꯕꯗꯨꯒꯤ
ꯍꯣꯏ ꯇꯣꯉꯥꯟꯅ ꯂꯧꯕꯗꯣ꯫
ꯑꯗꯨꯒ ꯀ꯭ꯂꯥꯁꯇ ꯑꯗꯨꯏ ꯃꯇꯥꯡꯗꯣ
ꯍꯪꯉꯛꯄꯗꯣ ꯍꯥꯏ ꯂꯥꯏꯔꯤꯛ ꯇꯥꯛꯄ ꯃꯤꯅ ꯑꯃꯨꯛ ꯍꯪꯉꯛꯄꯗ ꯑꯩꯈꯣꯏꯅ ꯏꯔꯝꯃꯤꯗꯨꯒ
ꯑꯥꯝ ꯑꯗꯨꯝ ꯅꯣꯛꯑ ꯂꯩꯒꯤꯕꯗꯣ ꯑꯩꯅ꯫
ꯍꯣꯏ ꯑꯗꯨꯗꯨꯒ ꯃꯥꯅ ꯏꯔꯝꯗ꯭ꯔꯕꯅ ꯍꯪꯉꯛꯄ ꯑꯩꯈꯣꯏꯅ ꯏꯔꯝꯃꯤ ꯏꯔꯝꯃꯦꯅ ꯈꯨꯝꯕꯗꯣ꯫
ꯅꯪꯅꯕꯨ ꯇꯧꯔꯗꯤꯅꯦ ꯑꯩ ꯍꯦꯛꯇ ꯅꯣꯛꯅꯤꯡꯉꯛꯑꯦ ꯍꯥꯏꯕ꯫ ꯆꯨꯝꯅ ꯂꯩꯔꯝꯕꯁꯦ ꯃꯤꯅꯗꯤ ꯌꯥꯝ ꯎꯁꯤꯠꯇꯕꯒ ꯃꯥꯜꯂꯝꯗꯣꯏꯅꯦ ꯑꯩꯅ ꯅꯪ꯫
ꯍꯣ ꯍꯣꯏ꯫
ꯅꯠꯇꯕ꯫
ꯑꯩꯈꯣꯏꯅ ꯅꯣꯛꯏꯗꯨꯅ ꯑꯃ꯫
ꯑꯧ ꯑꯩ ꯍꯥꯏꯁꯤꯗ ꯁꯨꯝ ꯂꯩꯃꯤꯟꯅꯔꯕꯅꯤꯅ ꯅꯪ ꯃꯑꯣꯡꯗꯣ ꯈꯪꯉꯕꯅꯤꯅ ꯍꯥꯏꯗꯤ ꯅꯪ ꯇꯧꯊꯣꯔꯛꯏꯗꯣ ꯀꯥꯗꯁꯨ ꯇꯧꯏꯗꯣ ꯎꯔꯕꯅꯤꯅ꯫
ꯃꯥꯅꯤ ꯃꯤꯇ ꯁꯪ-ꯁꯪ ꯎꯔꯛꯄ꯫
ꯅꯪ ꯍꯧꯖꯤꯛꯀꯥꯟ ꯄꯨꯡ ꯀꯌꯥꯗ ꯇꯨꯝꯃꯤꯒꯦ꯫
ꯑꯁ ꯀꯔꯥꯏꯗꯩꯅꯣ ꯑꯩꯗꯤ ꯉꯔꯥꯡ ꯕꯥꯔꯣꯗꯕꯨ ꯇꯨꯝꯃꯤꯗ꯫
ꯀꯩꯒꯤꯅꯣꯕ ꯕꯥꯔꯣꯗ ꯇꯨ ꯁꯥꯕꯩꯔꯣ ꯅꯠꯇ꯭ꯔꯒ ꯐꯣꯟ ꯄꯥꯏꯕꯩꯔꯣ ꯅꯠꯇ꯭ꯔꯒ ꯀꯩꯒꯤꯅꯣꯕ꯫
ꯐꯣꯟꯁꯨ ꯄꯥꯏ ꯏꯃꯥꯟꯅꯕꯤꯒꯁꯨ ꯋꯥꯔꯤ ꯁꯥꯟꯅꯩ ꯑꯁ ꯌꯥꯗ ꯈꯪꯗꯦꯁꯦ꯫
ꯍꯣꯔꯦꯟꯗꯤ ꯀꯩꯅꯣ ꯕꯣꯜꯗꯣ ꯌꯥꯝ ꯅꯨꯡꯉꯥꯏꯅꯤ ꯍꯥꯏ ꯍꯣꯔꯦꯟꯕꯨꯗꯤ ꯅꯠꯇꯦ ꯍꯌꯦꯡ ꯑꯌꯨꯛꯀꯤ ꯄꯨꯡ ꯑꯍꯨꯝꯅꯦ ꯍꯥꯏ ꯌꯦꯡꯕꯨ ꯌꯦꯡꯅꯤꯡꯉꯦ ꯑꯩꯗꯤ꯫
ꯑꯁ ꯑꯗꯨꯏꯒ ꯀꯣꯛ ꯑꯍꯨꯝ ꯎꯝ ꯌꯦꯡꯉꯂꯣꯏꯔꯦ ꯀꯩꯅꯣ꯫
ꯁꯨꯃꯥꯏꯅ ꯍꯥꯏꯌꯦ ꯈꯪꯉꯕ ꯍꯥꯏꯗꯤ ꯍꯣꯔꯦꯟ ꯑ ꯍꯌꯦꯡ ꯁꯥꯟꯅꯗꯣꯏꯁꯦ ꯌꯥꯝ ꯐꯥꯎꯕ ꯃꯌꯥꯝꯅ ꯌꯥꯝ ꯄꯥꯝꯅꯕꯗꯣ ꯍꯟꯗꯛ꯫
ꯎꯝ ꯎꯝ ꯎꯝ ꯎꯝ ꯑꯣ ꯈꯪꯉꯦ ꯈꯪꯉꯦ꯫
ꯑꯗꯨꯗꯨ ꯑꯗꯨꯗꯨꯒꯤ ꯇꯤꯝꯒꯅꯦ ꯈꯪꯉꯕ ꯃꯃꯥꯡꯗ ꯋꯥꯔꯜ ꯀꯞꯁꯦ ꯁꯨꯡꯌꯥꯎ ꯌꯥꯎꯕ ꯐꯪꯗꯕ ꯇꯤꯝ ꯑꯃꯒ ꯑꯣꯏꯔꯃꯥꯜꯂꯦ꯫
ꯑꯥ꯫
ꯑꯗ ꯃꯃꯥꯡꯗ ꯋꯥꯔꯜ ꯀꯞ ꯌꯥꯎꯕ ꯇꯤꯝ ꯌꯥꯎꯕ ꯐꯪꯗꯕ ꯇꯤꯝꯗꯣ꯫
ꯑꯥ꯫
ꯃꯣꯏꯒꯤ ꯀꯤꯞꯄꯔꯁꯤ ꯌꯥꯝ ꯍꯩꯌꯦꯅ ꯍꯥꯏꯕ ꯀꯣ ꯍꯥꯏꯗꯤ ꯉꯔꯥꯡ ꯅꯍꯥꯟ ꯂꯝ ꯑꯃ ꯒ ꯁꯥꯟꯅꯕꯅꯦꯕ ꯑꯗꯨꯗ ꯗ꯭ꯔꯣ ꯆꯠꯂꯒ ꯀꯥꯗꯣꯏꯅꯦꯕꯀꯣ ꯀꯥꯕ ꯅꯠꯇꯦ ꯗ꯭ꯔꯣ ꯆꯠꯈꯤꯕ ꯄꯣꯗꯕ ꯍꯥꯏꯇꯥꯔꯦꯅꯦ ꯃꯣꯏꯁꯦ ꯑꯃꯨꯛ ꯇ ꯋꯥꯔꯜ ꯀꯞꯁꯦ ꯌꯥꯎꯕ ꯐꯪꯉꯛꯇ꯭ꯔꯤꯕꯅꯦꯕ ꯑꯗꯨꯒ ꯍꯟꯗꯛ ꯌꯥꯎꯕ ꯐꯪꯉꯛ ꯑꯒ ꯐꯥꯎꯈ꯭ꯔꯕ ꯇꯤꯝꯗꯨꯗ ꯗ꯭ꯔꯣ ꯆꯠꯄ ꯍꯥꯏꯁꯦ ꯑꯗꯨꯝ ꯍꯥꯏꯗꯤ ꯅꯠꯇ꯭ꯔ ꯈꯔꯗꯤ ꯍꯩꯌꯦ꯫ ꯗꯣ ꯍꯩꯔꯤꯁꯦ ꯑꯇꯩꯅ ꯅꯠꯇꯕꯀꯣ ꯃꯣꯏꯒꯤ ꯀꯤꯞꯄꯔꯁꯦ꯫ ꯁꯤꯁꯤꯅ ꯕꯣꯜꯁꯦ ꯑꯝꯇ ꯆꯟꯍꯟꯗ꯭ꯔꯦ ꯍꯥꯏꯕ ꯂꯣꯏ ꯍꯥꯏꯗꯤ ꯃꯣꯏꯒꯤ ꯑꯇꯣꯞꯄ ꯇꯤꯝꯗꯨꯒꯤ꯫ ꯑꯍꯩꯕ ꯄ꯭ꯂꯦꯌꯔ ꯍꯩꯌꯦꯅ ꯍꯥꯏꯔꯤꯗꯨꯅ ꯀꯥꯎꯔꯛ꯫ ꯄꯗꯁꯨꯅꯦ ꯕꯣꯜꯁꯦ ꯇꯥꯞ-ꯇꯥꯞꯍꯦꯛꯇ ꯐꯥꯕ ꯉꯝꯕꯗꯣ꯫ ꯃꯤꯅ ꯕꯣꯜꯁꯦ ꯇꯞ-ꯇꯞ ꯅꯞꯄꯦꯒ ꯍꯥꯏꯅꯩꯌꯦꯕ ꯃꯌꯥꯝꯅ ꯍꯣꯔꯦꯟꯁꯦ꯫ ꯍꯥꯏꯗꯤ ꯅꯝꯕꯔ ꯇꯦꯟꯒꯤ ꯇꯤꯝꯗꯨꯒ ꯑꯣꯏꯔꯕꯅꯤꯅ ꯑꯃꯨꯛꯀ ꯍꯦꯟꯅ ꯌꯦꯡꯅꯤꯡꯕꯗꯣ꯫
ꯍꯣꯏ ꯍꯣꯏ ꯍꯥꯏꯗꯤ ꯎꯝ꯫
ꯍꯥꯏꯗꯤ ꯑꯃꯗꯨꯅ ꯀꯥꯎꯕꯗꯣ ꯉꯝꯗꯣꯔꯤꯕ꯭ꯔꯥ ꯑꯗꯩ ꯑꯃꯁꯤ ꯐꯥꯕ ꯉꯝꯗꯣꯔꯤꯕ꯭ꯔꯥꯅ꯫ ꯑꯩꯁꯨ ꯌꯦꯡꯅꯤꯡꯉꯦꯕ ꯑꯗꯣ꯫
ꯎꯝ ꯑꯁ ꯃꯌꯥꯝꯗꯤ ꯉꯥꯏꯅ ꯂꯩꯔꯝꯃꯅꯤ ꯑꯗꯨꯗꯣ ꯍꯥꯏ
ꯥꯉꯥꯏꯅꯔꯦ ꯃꯌꯥꯝꯁꯦ ꯍꯥꯏꯗꯤ ꯃꯣꯏ ꯍꯥꯟꯅꯗꯒꯤꯗꯤ ꯇꯦꯟꯒꯤ ꯇꯤꯝꯗꯨꯅꯗꯤ ꯄꯥꯝꯖꯕ꯫ ꯑꯗ ꯑꯅꯧ ꯑꯅꯧꯕꯗꯨꯁꯨ ꯍꯩꯒꯠꯂꯛ-ꯍꯩꯒꯠꯂꯛꯄ ꯍꯥꯏꯁꯦ ꯍꯣꯏ ꯃꯣꯏꯒꯤ ꯀꯤꯞꯄꯔꯗꯨꯅ ꯑꯣꯛꯄꯗꯨꯁꯨ ꯌꯦꯡꯅꯤꯡ ꯃꯣꯏꯇꯩꯩꯁꯦ꯫
ꯍꯣꯏ ꯍꯥꯏꯗꯤ ꯃꯣꯏꯅꯤꯁꯦ ꯊꯦꯡꯅꯔꯒ ꯀꯃꯥꯏꯅ ꯇꯧꯗꯣꯏꯅꯣꯒ ꯍꯥꯏꯕ ꯃꯣꯏꯅ ꯌꯥꯝ ꯊꯤ ꯈꯪꯅꯤꯡꯕꯗꯣ꯫
ꯃꯥꯅꯦ ꯍꯧꯖꯤꯛ ꯀꯩꯅꯣꯒ ꯌꯥꯝ ꯊꯣꯛꯏꯕꯅꯦ ꯐꯣꯟꯗꯁꯨ ꯑꯃ ꯃꯤꯝꯁ ꯃꯆꯥ-ꯃꯆꯥ ꯊꯣꯛꯄꯗꯣ꯫
ꯑꯣ ꯈꯪꯉꯦ ꯃꯤꯝꯁ ꯊꯒꯠꯄꯗꯣ꯫
ꯍꯣꯏ ꯑꯗꯨꯝ ꯑꯗꯨ ꯃꯌꯥꯝ ꯊꯣꯛꯏꯕꯅꯦ ꯑꯅꯤꯗꯨꯒꯤ ꯃꯇꯥꯡꯗ ꯍꯥꯏꯗꯤ ꯍꯣꯔꯦꯟꯁꯦ ꯀꯃꯥꯏꯅ ꯁꯥꯟꯅꯗꯣꯏꯖꯥꯠꯅꯣ ꯈꯣꯠꯅꯣꯅꯀꯣ꯫ ꯑꯗꯣ ꯑꯩꯅ ꯂꯦꯞꯄꯤꯁꯦ ꯃꯤꯡꯖꯦꯟ ꯃꯃꯥꯡꯗꯅꯦꯕꯀꯣ ꯁꯛꯁꯦ ꯂꯣꯏꯔꯦ ꯐꯖꯕꯗ꯫
ꯐꯖꯩꯌꯦ ꯅꯪ ꯀꯥꯏꯗꯒꯤ ꯅꯪꯗꯤ ꯌꯣ ꯇꯥꯕ ꯁꯨꯝ ꯍꯦꯟꯒꯠꯂꯦ꯫
ꯅꯪꯁꯨ ꯌꯣ ꯇꯥꯔꯑꯅꯤ ꯑꯩ ꯈꯪꯉꯦ ꯈꯔ ꯂꯩꯔꯗꯤ ꯌꯣꯗꯣ ꯈꯔ ꯇꯥꯔꯑꯅꯤ꯫ ꯑꯗꯣ ꯑꯩ ꯅꯣꯏ-ꯅꯣꯏꯕꯗꯤ ꯍꯟꯗꯦꯍꯦ꯫
ꯅꯪ ꯅꯣꯏꯕꯗꯣ ꯑꯇꯩꯗꯤ ꯀꯩꯁꯨ
ꯀꯩꯩꯅꯣ ꯌꯥꯝ ꯂꯥꯡꯉꯤꯗꯨꯕꯣ ꯅꯣꯏ ꯀꯥꯗꯣ꯫
ꯄꯨꯈꯝ ꯇꯥꯈ꯭ꯔꯤꯕ ꯃꯊꯟꯇ꯫ ꯄꯨꯈꯝ ꯅꯨꯡꯁꯤꯠꯅ ꯍꯨꯝꯃꯤꯔ ꯈꯪꯗꯦ ꯄꯨꯈꯝꯁꯦ꯫
ꯇꯜꯂꯤꯀꯣ꯫
ꯈꯪꯗꯦꯕꯣ ꯀꯩꯅꯣ ꯄꯨꯈꯝꯒꯁꯦ ꯃꯊꯟ ꯑꯣꯟꯊꯔꯛꯑꯦꯍꯦ꯫
ꯇꯝꯅꯔꯦ꯫ ꯈꯪꯗꯦꯗ ꯇꯧꯔꯤꯁꯦ ꯃꯥꯁꯨ ꯂꯩꯐꯝ ꯈꯪꯗ꯭ꯔꯕ ꯀꯩꯅꯣ꯫ ꯑꯩ ꯅꯪ ꯉꯥꯡꯉꯤꯗꯣ ꯇꯥꯗ꯭ꯔꯦ꯫
ꯀꯩꯒꯤꯅꯣ ꯄꯩꯈꯥ꯫
ꯀꯩ ꯍꯥꯏꯕ꯫
ꯅꯛꯁꯜꯂꯛꯑꯦꯅ ꯄꯩꯈꯥ ꯅꯛꯁꯜꯂꯛꯑꯦꯅ ꯆꯠꯂꯤꯔꯕ ꯑꯩꯗꯤ ꯐꯖꯅ ꯇꯥꯏꯌꯦ ꯅꯪ ꯇꯥꯗ ꯇꯥꯗ꯭ꯔꯕꯣ ꯅꯪ ꯀ‌ꯦꯝ ꯇꯥꯗ꯭ꯔꯣ ꯇꯥꯏꯌꯦ ꯑꯧ ꯑꯣ ꯑꯩꯁꯨ ꯑꯩꯗꯦꯕ
ꯑꯣ ꯍꯣ ꯑꯗꯨ ꯈ‌ꯣꯟꯗ‌ꯣ ꯇꯞꯄ ꯍꯥꯏꯗꯤ ꯅꯪꯅ ꯍꯥꯏꯔꯛꯄꯗꯣ ꯑꯩꯗꯤ ꯑꯩꯉꯣꯟꯗ ꯀꯣꯟꯅ ꯇꯥꯍꯧꯕ ꯑꯗꯨ ꯆꯥꯛꯀ ꯆꯥꯒꯤꯔꯣꯏꯗ꯭ꯔꯣ ꯆꯥꯛ ꯂꯥꯝꯗ꯭ꯔꯤꯕꯣ
ꯑ ꯆꯥꯔꯗꯧꯅꯦ ꯐꯣꯟ ꯊꯝꯅꯔꯒ ꯆꯥꯔꯒꯦ
ꯍꯣꯏ ꯍꯣꯏ
ꯑ ꯑꯗꯨ ꯅꯪ ꯑꯦꯛꯖꯥꯝꯒꯤ ꯂꯥꯏꯔꯤꯛꯁꯨ ꯄꯥꯗ꯭ꯔꯤꯕꯀꯣ ꯑꯗꯩꯗꯤ ꯀꯩꯅꯣ ꯑꯗꯩ ꯅꯪ ꯄ꯭ꯔꯦꯛꯇꯤꯀꯦꯜ ꯈꯣꯠꯅꯤꯗꯨꯗꯤ ꯈꯣꯠꯂꯨꯔꯕ‌ꯣ
ꯑꯁ ꯈꯣꯠꯇꯦ ꯉꯁꯥꯏ ꯑꯣꯖꯥ ꯂꯩꯔꯝꯗꯦ ꯍꯌꯦꯡꯗꯣ ꯐꯣꯟ ꯇꯧꯔꯒꯅꯦ ꯆꯠꯀꯦ ꯑꯝꯇ
ꯑꯗꯨ ꯀꯩꯅꯣꯗꯤ ꯅꯍꯥꯟ ꯑꯃ ꯑꯩꯈꯣꯏ ꯃꯌꯥꯝꯅ ꯏꯔꯔꯣꯏ ꯍꯥꯏꯕꯗꯣ ꯑꯗꯨꯝ ꯃꯌꯥꯝ ꯏꯔꯔꯣꯏ ꯍꯥꯏꯕ꯭ꯔꯣ ꯅꯪꯒꯤ ꯑꯃ ꯂꯩꯃꯤꯟꯅꯕ ꯅꯨꯄꯤ ꯑꯃꯗꯨꯗꯤ ꯏꯒ‌ꯦ ꯇꯧꯕꯗꯣ ꯑꯗꯨ ꯅꯪꯒꯤ
ꯍꯣ ꯃꯣꯏꯒꯤꯅꯦ ꯀꯩꯅꯣ ꯑꯩ ꯀꯩꯅꯣꯃ ꯀꯩꯅꯣꯒꯤ ꯋꯥꯡꯕ ꯀꯥꯡꯕꯨꯗꯣ ꯍꯥꯏꯗꯤ ꯊꯣꯡꯒꯥꯟ ꯋꯥꯡꯕ ꯀꯥꯡꯕꯨꯗꯨꯗꯤ ꯂꯣꯏ ꯏ ꯂꯩꯔꯝꯃꯦ
ꯑꯗꯣ ꯑꯩꯈꯣꯏꯁꯨ ꯏꯔꯔꯣꯏ ꯑꯗꯨꯝ ꯍꯥꯏꯔꯕ꯭ꯔꯕ ꯃꯣꯏ ꯏꯔꯖꯨ
ꯑꯗꯨ ꯑꯁ ꯈꯪꯗ꯭ꯔꯤ ꯒ꯭ꯌꯥꯟ ꯇꯥꯗ꯭ꯔꯤ ꯍꯥꯏꯗꯤ ꯃꯣꯏ ꯃꯔꯤ ꯃꯉꯥꯗꯨꯅ ꯏꯔꯦ ꯍꯌꯦꯡ ꯑꯃꯨꯛ ꯀꯔꯤ ꯍꯥꯏꯗꯣꯔꯤꯕꯅꯣ ꯐꯪꯅꯤ ꯚꯥꯏ ꯃꯁꯤꯡꯗꯨ ꯃꯥꯟꯅꯔꯔꯣꯏ ꯃ‌ꯣꯏꯅ ꯑꯃꯨꯛ ꯏꯁꯜꯂꯗꯤ
ꯃꯥꯟꯅꯦ ꯑꯗꯣ ꯃꯣꯏ ꯃꯣꯏ ꯃꯁꯤꯡ ꯀꯌꯥꯗꯣꯁꯨ ꯁꯨꯒꯦ ꯃꯣꯏ ꯀꯥꯡꯒꯨꯗꯣ
ꯃꯣꯏꯗꯣ ꯑꯗꯨ ꯊꯥꯔꯒ ꯇ ꯇꯔꯦꯠ ꯁꯨꯏꯌꯦꯕ ꯑꯩꯈꯣꯏꯗꯤ ꯑꯗꯨ ꯌꯥꯎꯗ꯭ꯔꯕꯅꯤꯅ ꯇꯔꯨꯛ ꯈꯛꯇꯅꯦꯕ
ꯑꯣ ꯑꯁ ꯈꯪꯗꯦꯅꯦ ꯑꯗꯨꯗꯤ
ꯈꯪꯗꯦ ꯃꯣꯏ ꯐꯔꯛ ꯏꯇꯥ ꯇꯥ ꯂꯥꯏꯔꯤꯛ ꯊꯋꯥꯏ ꯌꯥꯎꯕ ꯍ‌ꯦꯛ ꯁꯥꯔꯅ
ꯑꯧ ꯃꯨꯊꯠꯂꯒ ꯄꯤꯅꯤꯗꯨ ꯇꯧꯒꯗꯕꯅꯦ ꯑꯗꯣ ꯅꯪꯒ ꯂꯩꯃꯤꯟꯅꯕꯗꯣ ꯏꯌꯦ ꯍꯥꯏꯗꯣ ꯈꯣꯠꯇꯤ ꯈꯣꯠꯂꯕ‌ꯣ
ꯈꯣꯠꯇ꯭ꯔꯤ ꯃꯥ ꯑꯃꯕꯧ ꯈꯣꯠꯇ꯭ꯔꯤꯕ ꯍꯧꯖꯤꯛꯁꯦ ꯑꯝ ꯈꯔ ꯑꯗꯨꯗꯨꯅ ꯃꯥ ꯉꯔꯥꯡ ꯁꯦꯝꯍꯧꯔꯤꯕꯅꯦ ꯁꯦꯔꯤꯌꯦꯜꯗꯣ ꯂꯣꯏꯔꯦ ꯂꯣꯏ ꯂꯣꯏꯔꯦ ꯑꯗꯨꯅ
ꯐꯔꯦꯅꯦ ꯑꯗꯨꯗꯤ ꯑꯗꯨꯗꯤꯅꯦ ꯑꯩꯁꯨ ꯆꯥꯛ ꯆꯥꯊꯣꯡꯅꯕ ꯇꯧꯔꯒꯦ ꯅꯪꯁꯨ ꯇꯧꯔꯣꯀꯣ
ꯍꯣꯏ ꯍꯣꯏ ꯇꯧꯔꯒꯦ ꯎꯝ